ꯍꯂꯣ ꯎꯝ ꯇꯥꯏ ꯇꯥꯏ
ꯑꯗꯣ ꯍꯧꯖꯤꯛꯀꯥꯟꯗꯤ ꯐꯨꯠꯕꯣꯜꯒꯤ ꯃꯇꯝꯅꯤꯅ ꯐꯨꯠꯕꯣꯜꯁꯦ ꯌꯥꯝ ꯁꯥꯟꯅꯔꯛꯏꯅꯦ
ꯐꯨꯠꯕꯣꯜꯁꯤꯗꯤ ꯑꯩꯈꯣꯏꯒꯤ ꯃꯅꯤꯄꯨꯔꯒꯤ ꯑꯣꯏꯅꯗꯤ ꯐꯨꯠꯕꯣꯜꯁꯦ ꯈ꯭ꯋꯥꯏꯗꯒꯤ ꯑꯩꯈꯣꯏꯒꯤ ꯁ꯭ꯄꯣꯠ ꯃꯌꯥꯝꯗꯒꯤ ꯊꯥꯡꯒꯠ ꯃꯇꯝꯗ ꯃꯥꯅꯗꯤ ꯈ꯭ꯋꯥꯏꯗꯒꯤ ꯇꯣꯞꯇꯗꯤ ꯂꯩꯌꯦ
ꯑꯧ ꯃꯥꯁꯦ ꯆꯦꯟꯕ ꯈꯣꯠꯄꯁꯨꯦ ꯌꯥꯝ ꯇꯧꯕꯅꯤꯅ ꯍꯛꯆꯥꯡꯁꯦ ꯌꯥꯝ ꯀꯟꯒꯅꯤ
ꯃꯥꯅꯦ ꯀꯜꯂꯤꯅꯦ ꯑꯗꯣ ꯍꯣꯏ ꯑꯩꯈꯣꯏꯕꯨꯗꯤ ꯑꯩ ꯑꯩꯅ ꯏꯪꯈꯠꯄ ꯃꯇꯝꯗ ꯆꯍꯤ ꯇꯔꯥꯒ ꯃꯔꯤꯐꯧꯗꯤꯤ ꯐꯨꯠꯕꯣꯜ ꯁꯥꯟꯅꯔꯝꯃꯦ ꯑꯗꯨꯗꯤꯨ ꯁꯥꯟꯅꯈꯤꯗ꯭ꯔꯦꯗ ꯑꯗꯨꯝ ꯐꯨꯠꯕꯣꯜꯁꯦ ꯑꯗꯨꯝ ꯈ꯭ꯋꯥꯏ ꯊꯋꯥꯏ ꯌꯥꯎꯕ ꯑꯩꯈꯣꯏ ꯏꯁꯄꯣꯔꯠ ꯍꯥꯏꯔꯒꯗꯤꯀꯣ ꯑꯩꯈꯣꯏ ꯃꯅꯤꯄꯨꯔꯒꯤ ꯑꯣꯏꯅ ꯐꯨꯠꯕꯣꯜꯁꯤꯗ ꯈ꯭ꯋꯥꯏꯗꯒꯤ ꯊꯋꯥꯏ ꯌꯥꯎꯏꯤ ꯍꯥꯏꯗꯤ ꯑꯩꯈꯣꯏꯒꯤ ꯂꯝ ꯈꯨꯗꯤꯡꯃꯛꯇ ꯑꯩꯈꯣꯏꯒꯤ ꯀꯥꯆꯤꯟ ꯀꯣꯏꯌꯥꯗ ꯂꯣꯏ ꯆꯪꯉꯨ ꯆꯣꯕ ꯅꯪꯅ
ꯎꯝ
ꯂꯝꯄꯥꯛ ꯃꯆꯥ ꯑꯃꯇ ꯐꯨꯠꯕꯣꯜꯗꯤ ꯑꯗꯨꯝ ꯐꯨꯠꯕꯣꯜ ꯒ꯭ꯔꯥꯎꯟ ꯃꯆꯥ ꯑꯃꯗꯤꯝ ꯑꯗꯨꯝ ꯂꯩꯔꯝꯅꯦꯕ ꯑꯇꯣꯞ ꯑꯇꯣꯞꯄꯒꯤ ꯏꯁꯄꯣꯔꯠꯀꯤ ꯀ꯭ꯔꯤꯛꯀꯦꯠꯀꯤꯗꯤ ꯋꯥꯗꯤ ꯇꯣꯛꯈ꯭ꯔꯣ ꯑꯗꯨꯕꯨ ꯑꯩꯈꯣꯏꯒꯤ ꯐꯨꯠꯕꯣꯜꯒꯤ ꯒ꯭ꯔꯥꯎꯟ ꯃꯆꯥ ꯑꯃꯗꯤꯗꯤ ꯑꯗꯨꯝ ꯂꯩꯕꯅꯦꯕ ꯂꯩꯇꯕ꯭ꯔꯅꯦ
ꯑꯩꯩ ꯂꯝꯄꯥꯛ ꯂꯝꯄꯥꯛꯇꯁꯨ ꯑꯗꯨꯝ ꯁꯥꯟꯅꯕꯗ ꯀꯥꯎꯗꯅ ꯈꯣꯠꯇꯅ ꯑꯗꯨꯝ ꯄꯪꯁꯥꯅ ꯁꯥꯟꯅꯩꯗꯅ
ꯃꯥꯅꯦ ꯃꯥꯅꯦ
ꯑꯗꯒꯤ ꯌꯥꯝꯅꯁꯨ ꯆꯪꯗꯕ ꯕꯣꯜ ꯑꯃ ꯂꯩꯔꯒꯗꯤ ꯀꯥꯎꯅꯕ ꯑꯃ ꯂꯩꯔꯒꯗꯤ ꯑꯗꯨꯝ ꯌꯥꯔꯦ
ꯃꯥꯅꯤ ꯃꯥꯅꯤ
ꯑꯗ ꯀꯩꯝꯇ ꯑꯗꯨꯒꯤ ꯄꯣꯠꯇꯣ ꯂꯩꯇꯦ ꯑꯩꯈꯣꯏꯒꯤ ꯈꯪꯒꯦꯗ ꯑꯩꯈꯣꯏꯒꯤ ꯁꯤꯗ ꯑꯩꯈꯣꯏꯒꯤ ꯑꯩꯈꯣꯏꯒꯤ ꯃꯅꯤꯄꯨꯔꯒꯤ ꯀꯥꯡꯕꯨꯈꯩꯁꯦ ꯑꯩꯈꯣꯏꯒꯤ ꯁꯝꯅ ꯍꯥꯏꯔꯕꯗ ꯑꯩꯈꯣꯏ ꯃꯅꯤꯄꯨꯔꯗ ꯂꯩꯃꯤꯟꯅꯔꯤꯕ ꯑꯩꯈꯣꯏꯒꯤ ꯖꯥꯇꯤ ꯃꯌꯥꯝ ꯄꯨꯝꯅꯃꯛꯁꯦ
ꯑꯩꯈꯣꯏꯒꯤ ꯅꯣꯔꯠ ꯏꯁ ꯍꯥꯏꯇꯥꯔꯦ ꯑꯣ ꯃꯅꯤꯄꯨꯔ ꯈꯤꯇꯪ ꯅꯠꯇ꯭ꯔꯒꯁꯨ ꯑꯩꯈꯣꯏꯒꯤ ꯁꯤ ꯄꯣꯠꯁꯤꯗꯤ ꯑꯩꯈꯣꯏ ꯁ꯭ꯄꯣꯔꯠꯇꯗꯤ ꯊꯋꯥꯏ ꯂꯣꯏ ꯌꯥꯎꯋꯦꯕ ꯏꯁꯥꯒꯤ ꯑꯣ
ꯁ꯭ꯄꯣꯔꯠꯁꯦ ꯊꯋꯥꯏꯅꯤ ꯀꯥꯏꯗꯣ
ꯑꯩ ꯕꯨꯗꯤ ꯀꯌꯥ ꯁꯥꯟꯅꯔꯛꯇ꯭ꯔꯦ ꯅꯣꯕꯥꯞ ꯒꯨꯝꯕꯗꯤ ꯀꯥꯎꯔꯛꯑꯦ ꯑꯩꯁꯦ ꯅꯤ ꯁꯨꯃꯥꯡꯗ ꯅꯣꯕꯥꯞꯀꯨꯝꯕ ꯀꯥꯏꯔ ꯂꯣꯏꯁꯟꯈ꯭ꯔꯦ ꯑꯗꯣ
ꯍꯣꯏꯗ ꯁꯥꯟꯅꯔꯤꯗꯨꯅꯤ
ꯁꯥꯟꯅ ꯑꯩꯅ ꯅꯣꯕꯥꯞꯇꯣ ꯄꯥꯝꯗ꯭ꯔꯦꯕ ꯑꯩꯅꯅꯤꯡꯁꯦ ꯃꯇꯝ ꯅꯣꯕꯥꯇ ꯄꯥꯟꯗ꯭ꯔꯦꯕ ꯅꯣꯕꯥꯣꯞꯁꯦ ꯂꯩꯔꯒ ꯆꯥꯛꯈꯠꯂꯛꯑꯦꯕ ꯊꯥꯏꯅꯗꯤ ꯅꯣꯕꯥꯞꯁꯦ ꯄꯥꯟꯃꯟꯗꯅ ꯀꯥꯎ ꯁꯥꯟꯅꯩꯅꯤꯗꯣ
ꯃꯥꯅꯤ ꯑꯗꯣ ꯍꯧꯖꯤꯛꯇꯤ ꯅꯣꯕꯥꯞꯁꯦ ꯐꯪꯒꯤꯗ꯭ꯔꯦꯀꯣ ꯐꯪꯒꯤꯗ꯭ꯔꯦ ꯍꯥꯏꯗꯤ ꯍꯣꯏ ꯑꯩꯈꯣꯏ ꯁꯤꯗꯕꯨꯗꯤ ꯑꯩꯈꯣꯏ ꯃꯅꯤꯡ ꯃꯌꯥ ꯑꯩꯈꯣꯏꯅ ꯑꯩꯈꯣꯏꯅ ꯁꯨꯝ ꯍꯤꯡꯒꯣꯜ ꯆꯥꯎꯖꯕꯒꯤ ꯁꯨꯃꯥꯏꯅ ꯂꯩꯕꯒꯤ ꯃꯅꯤꯡ ꯃꯌꯥꯗ ꯑꯗꯨꯝ ꯅꯨꯕꯥꯞꯁꯦ ꯑꯗꯨꯝ ꯍꯧꯋꯦꯕ ꯅꯣꯕꯥꯞꯁꯦ ꯂꯩꯔ ꯆꯥꯈꯠꯂꯛꯄꯒꯤ ꯑꯃ ꯁꯤꯒꯤ ꯐꯤꯚꯝꯁꯦ ꯂꯥꯛꯑꯦꯕ
ꯑꯗꯨꯅꯦꯅꯦ ꯍꯟꯗꯛ ꯑꯩꯅ ꯍꯟꯗꯛ ꯑꯩꯒꯤꯁꯨ ꯊꯥꯏꯅꯗꯤ ꯄꯪꯆꯥ ꯆꯥꯔꯝꯃꯤꯅꯤ ꯑꯗꯨꯝ ꯈꯪꯗꯦꯗ ꯏꯪꯊꯝꯊꯥꯕꯨ ꯌꯧꯔꯒꯗꯤ ꯑꯗꯨꯝ ꯆꯥꯔꯦ ꯅꯣꯕꯥꯞ ꯃꯦꯠꯂ ꯆꯥꯕꯁꯨ ꯍꯥꯎꯕꯅꯦꯕ ꯌꯥꯝ
ꯃꯥꯅꯦ ꯃꯥꯅꯦ ꯑꯗꯣ ꯅꯣꯕꯥꯞꯁꯦ ꯂꯩꯕꯗꯨꯗꯤ ꯅꯣꯕꯥꯞ ꯌꯣꯜꯂꯝ ꯃꯇꯝꯗ ꯁꯦꯡꯅ ꯍꯥꯏꯔꯗꯤ ꯊꯃꯣꯏꯗ ꯅꯨꯡꯉꯥꯏꯇ ꯇꯧꯕ ꯐꯥꯎꯕꯗꯣ ꯀꯩꯅꯣ ꯅꯣꯕꯥꯞ ꯍꯥꯏꯁꯤꯗꯤ ꯈ꯭ꯋꯥꯏꯗꯒꯤ ꯐꯪꯕ ꯍꯥꯏꯗꯤ ꯑꯩꯈꯣꯏ ꯃꯅꯤꯄꯨꯔꯒꯤ ꯂꯩꯔꯛ ꯈꯨꯜꯂꯛ ꯇ ꯑꯗꯨꯝ ꯐꯪꯉꯒ ꯑꯗꯨꯝ ꯑꯩ ꯍꯥꯏꯗꯤ ꯅꯣꯕꯥꯞꯁꯦ ꯀꯦꯜꯂ ꯀꯦꯜꯂꯒ ꯄꯠꯂꯒ ꯃꯥꯡꯉꯒ ꯇꯥꯔꯒ ꯂꯩꯕ ꯑꯣꯏꯌꯦꯕ ꯅꯣꯕꯥꯞ ꯍꯥꯏꯕꯁꯦ ꯅꯣꯕꯥꯞ ꯍꯥꯏꯕ ꯅꯣꯕꯥꯞꯁꯦ ꯑꯗꯨꯕꯨ ꯁꯨꯃꯥꯏꯅꯒ ꯑꯩꯈꯣꯏꯒꯤ ꯐꯪꯉꯛꯇꯕꯤꯗ ꯑꯩꯈꯣꯏꯒꯤ ꯈꯔ ꯐꯪꯉꯒ ꯑꯩꯈꯣꯏ ꯂꯩꯔꯛ ꯈꯨꯜꯂꯛꯇꯒ ꯁꯨꯃꯥꯏꯅ ꯅꯣꯕꯥꯞ ꯌꯣꯜꯂꯛꯄ ꯑꯅꯤꯗꯨꯗꯤ ꯅꯠꯇ꯭ꯔꯒ ꯁꯨꯃꯥꯏꯅ ꯀꯩꯊꯦꯜꯗꯒ ꯁꯨꯃꯥꯏꯅ ꯅꯣꯕꯥꯞꯀ ꯌꯣꯜꯂꯛꯄꯁꯦ ꯎꯝ ꯊꯃꯣꯏꯗ ꯅꯨꯡꯉꯥꯏꯇꯕꯗꯣ ꯑꯁ ꯅꯣꯕꯥꯞꯁꯦ ꯃꯥꯡꯖꯜꯂꯛꯑꯦ ꯀꯥꯏꯅꯀꯣ ꯐꯪꯁꯨ ꯐꯪꯉꯔꯣꯏ ꯅꯣꯢ ꯑꯗꯨꯋꯥꯏꯗꯐꯥꯎ ꯐꯪꯉꯤꯕ꯭ꯔꯥꯅꯦ ꯅꯣꯕꯥꯞꯁꯦ ꯌꯥꯝꯅ ꯀ
ꯈꯪꯗꯦ ꯍꯟꯗꯛ ꯂꯩꯔ ꯆꯥꯏ ꯑꯗꯣ ꯍꯥꯎꯕ꯭ꯔꯁꯨ ꯍꯥꯎꯗꯦ ꯌꯨꯝꯗ ꯄꯥꯟꯕꯁꯨ ꯍꯥꯎꯋꯤ ꯍꯩꯅꯧꯗꯣ ꯑꯣꯏꯔꯁꯨ ꯂꯩꯔ ꯆꯥꯕ ꯏꯊꯨꯝ ꯊꯨꯝꯃꯗꯅ ꯍꯩ ꯑꯃꯒꯤ ꯃꯍꯥꯎ ꯌꯥꯎꯗꯦꯕ ꯑ ꯈꯔ ꯂꯩꯔꯗꯤ ꯊꯥꯡꯖꯤꯡꯒꯁꯦ ꯃꯍꯥꯎ ꯑꯣꯜꯂꯛꯇꯣꯏ ꯄꯣꯠꯅꯤ
ꯊꯥꯡꯖꯤꯡ ꯍꯥꯏꯔꯁꯨ ꯑꯗꯨꯝ ꯍꯧꯖꯤꯛ ꯐꯪꯅꯔꯤꯕ ꯑꯩꯈꯣꯏ ꯏꯔꯣꯡꯗ ꯑꯗꯩ ꯄꯥꯠꯇ ꯑꯗꯨꯝ ꯊꯥꯡꯖꯤꯡ ꯍꯥꯏꯗꯤ ꯑꯗꯨꯝ ꯁꯥꯠꯂꯤꯅꯤ ꯇꯧꯔꯤꯅꯤꯀꯣ ꯑꯗꯩ ꯕꯟꯗꯦꯟ ꯑꯣꯏꯅ ꯍꯣꯏ ꯁꯤꯒꯤ ꯄꯣꯠꯁꯤꯗꯤ ꯑꯗꯨꯝ ꯃꯌꯥꯝꯒꯤ ꯑꯣꯏꯅ ꯁꯤꯒꯤ ꯄꯣꯠꯁꯤꯗꯤ ꯊꯥꯡꯖꯤꯡꯁꯤꯗꯤ ꯑꯗꯨꯝ ꯑꯗꯨꯝ ꯊꯥꯅꯩꯗꯅꯀꯣ ꯑꯗꯣ ꯍꯧꯖꯤꯛ ꯅꯣꯏ ꯑꯗꯨꯋꯥꯏꯗ ꯖꯒꯥ ꯑꯃ ꯂꯩꯔꯦ ꯅꯣꯕꯥꯞ ꯊꯥꯖꯤꯟꯒꯦ ꯍꯥꯏꯕꯁꯤ ꯍꯥꯏꯔꯔꯣꯏꯕ ꯍꯩꯅꯧ ꯊꯥꯒꯦ ꯅꯠꯇ꯭ꯔꯒ ꯄꯣꯠ ꯑꯃ ꯊꯥꯒꯦ ꯍꯥꯏꯅꯦꯕ ꯅꯣꯕꯥꯞ ꯊꯥꯖꯦ ꯍꯥꯏꯕꯁꯤ ꯀꯅꯥꯝꯇ ꯍꯥꯏꯅꯗ꯭ꯔꯦꯕ
ꯑꯗꯩ ꯈ꯭ꯋꯥꯏꯗꯒꯤ ꯍꯛꯆꯥꯡꯗ ꯀꯥꯟꯅꯕꯁꯦ ꯅꯣꯕꯥꯁꯤꯁꯨ ꯌꯥꯝ ꯀꯥꯟꯅꯕ ꯖꯥꯠꯅꯦ ꯑꯗꯣ ꯈꯣꯏ ꯁꯨꯝ ꯑꯍꯟꯈꯩꯅ ꯍꯥꯏꯕ ꯋꯥꯠꯅꯤ ꯀꯥꯟꯅꯩꯅ ꯑꯩꯅ ꯃꯥꯒꯤ ꯀꯥꯟꯅꯕ ꯃꯔꯝꯗ ꯀꯩꯅꯣꯗꯤ ꯈꯪꯕꯗꯤ ꯅꯠꯇꯦ ꯑꯗꯨꯁꯨ ꯅꯣꯕꯥꯞꯁꯦ ꯌꯥꯝ ꯀꯥꯟꯅꯩ ꯍꯥꯏꯌꯦꯕ
ꯄꯨꯛ ꯊꯟꯕꯩꯗꯤ ꯌꯥꯝ ꯀꯥꯟꯅꯩ ꯑꯇꯩꯒꯤꯗꯤ ꯈꯪꯗ꯭ꯔꯦ
ꯑ ꯅꯣꯕꯥꯞꯁꯦ ꯖꯥꯝꯒ ꯁꯦꯝꯃꯒ ꯅ ꯅꯣꯕꯥꯞꯁꯦ ꯑꯩꯈꯣꯏ ꯀꯥꯟꯅꯩ ꯍꯥꯏꯌꯦ ꯃꯥꯒꯤ ꯐꯖꯅ ꯑꯩꯈꯣꯏꯒꯤ ꯐꯖꯅ ꯃꯥꯁꯦ ꯄ꯭ꯔꯤꯖꯥꯕ ꯀꯩꯅꯣ ꯊꯝꯃꯒꯀꯣ
ꯑꯗꯒꯤ ꯑꯅꯧꯕ ꯑꯅꯧꯕ ꯊꯣꯛꯂꯛꯄ ꯃꯌꯥꯝꯁꯦ ꯍꯥꯏꯗꯤ ꯕꯖꯥꯔꯗ ꯌꯣꯜꯂꯤꯕ ꯈꯣꯠꯂꯤꯕ ꯃꯌꯥꯝꯁꯦ ꯑꯊꯨꯝꯕ ꯄꯣꯠꯁꯦ ꯑꯣꯏꯅ ꯂꯥꯛꯑꯦꯕ ꯍꯥꯏꯩꯅꯧꯗꯕꯨ ꯑꯣꯏꯔꯁꯨ ꯀꯩꯅꯣꯝ ꯇꯧꯔꯁꯨ ꯊꯨꯝꯃꯤꯈꯩ ꯍꯥꯎꯋꯦ ꯍꯥꯏꯕ ꯄꯣꯠꯁꯨ ꯑꯣꯏꯅ ꯆꯠꯈ꯭ꯔꯦꯕ
ꯃꯥꯅꯦ ꯃꯥꯅꯦ ꯑꯊꯨꯝꯕꯗꯣ
ꯑꯗꯨꯗ ꯆꯝꯄ꯭ꯔꯥꯁꯨ ꯊꯨꯝꯃꯛꯑꯒꯗꯤ ꯐꯔꯛ ꯇꯥꯅꯦꯕ
ꯃꯅꯦ
ꯆꯄ꯭ꯔꯁꯤ ꯁꯤꯟꯇꯛ ꯇꯧꯔꯒ ꯑꯩꯈꯣꯏ ꯍꯤꯟꯖꯥꯡ ꯑꯃꯁꯨ ꯃꯣꯔꯣꯛ ꯈꯤꯇꯪ ꯁꯥꯇꯛ ꯇꯧꯕ ꯁꯥ ꯑꯃ ꯊꯣꯡꯉꯒ ꯀꯩꯅꯣ ꯃꯆꯥ ꯑꯃ ꯃꯇꯝꯗ ꯌꯥꯝ ꯁꯥꯕ ꯈꯣꯠꯄ ꯁꯥꯒꯤ ꯈꯤꯇꯪ ꯍꯦꯟꯕꯣꯗ ꯆꯝꯄ꯭ꯔꯥ ꯈꯤꯇꯪ ꯁꯨꯝꯖꯤꯜꯂꯒ ꯆꯥꯕꯁꯤꯅ ꯑꯩꯈꯣꯏꯗ ꯄꯨꯛ ꯇꯨꯝꯍꯜꯂꯤ꯫ ꯑꯗꯨꯗꯒꯤ ꯈꯤꯇꯪ ꯃꯍꯥꯎꯗꯣ ꯁꯥꯕ ꯈꯣꯠꯄ ꯍꯟꯗꯦꯅ ꯇꯧꯔꯒ ꯆꯥꯅꯔꯤꯅꯦꯕꯅꯣꯕ
ꯑꯗꯨ ꯑꯗꯩ ꯁꯥ ꯉꯥꯗ ꯆꯥꯔꯖꯁꯨ ꯈꯤꯇꯪ ꯈꯤꯇꯪ ꯂꯦꯛꯞꯊꯣꯛꯄꯗ ꯐꯩꯌꯦꯗꯅ ꯑꯗꯨꯗ ꯊꯨꯝꯃꯗꯤ ꯑꯃꯨꯛ ꯑꯗꯩ ꯆꯤꯅꯤꯗ ꯑꯗꯨꯝ ꯆꯥꯕꯅ ꯐꯔꯦꯕ
ꯃꯥꯅꯦ ꯃꯥꯅꯦ ꯃꯥꯅꯦ ꯃꯥꯅꯦ ꯈꯪꯗ꯭ꯔꯦꯗ ꯑꯗꯨꯕꯨ ꯈꯪꯗꯦ꯫ ꯅꯣꯕꯥꯞꯀꯤ ꯅꯪꯅ ꯄꯜꯂꯛꯑꯒ ꯊꯥꯏꯅ ꯑꯩꯈꯣꯏ ꯅꯣꯕꯥꯞꯇ ꯅꯣꯕꯥꯞꯁꯦ ꯑꯩꯈꯣꯏꯒꯤ ꯃꯨꯟꯗ꯭ꯔꯤꯉꯩ ꯁꯪꯂꯤꯉꯥꯏꯗ ꯍꯦꯛꯊꯔꯒ ꯑꯩꯈꯣꯏꯅ ꯑꯩꯈꯣꯏꯒꯤ ꯀꯥꯎꯕ ꯁꯥꯟꯅꯈꯤꯕꯗꯣ ꯑꯗꯨꯗ ꯅꯤꯡꯁꯤꯡꯉꯩꯁꯦ ꯈꯣꯡꯒ ꯅꯥꯈꯩ ꯕꯣꯟꯁꯦ ꯑꯗꯨꯀꯥꯟꯗ ꯑꯩꯈꯣꯏ ꯕꯣꯟ ꯂꯩꯕ ꯉꯝꯗꯦꯕꯀꯣ ꯃꯌꯥꯝꯒꯤ ꯇꯧꯔꯒ ꯕꯣꯟꯁꯦ ꯑꯗꯨꯀꯥꯟꯗ ꯑꯩꯈꯣꯏꯗꯗꯤ ꯑꯩꯈꯣꯏ ꯃꯪꯂꯥꯟꯗ ꯑꯩꯈꯣꯏꯒꯤ ꯑꯉꯥꯡ ꯑꯣꯏꯔꯤꯉꯩꯗ ꯑꯩꯈꯣꯏ ꯃꯪꯂꯂꯥꯟꯁꯤꯗ ꯕꯣꯟꯁꯦ ꯄꯩꯁꯥ ꯌꯥꯝꯅ ꯇꯥꯡꯕ ꯑꯣꯏꯅ ꯈꯜꯂꯦꯕ ꯑꯩꯈꯣꯏꯗꯤ ꯏꯟꯈꯠꯂꯀꯥꯟꯗ ꯑꯗꯨꯗꯩ ꯑꯍꯜ ꯂꯃꯟꯗꯁꯨ ꯕꯣꯟꯁꯦ ꯑꯗꯨ ꯂꯩꯌꯨ ꯈꯣꯠꯂꯨ ꯍꯥꯏꯕꯁꯨ ꯉꯝꯗꯕ ꯍꯥꯏꯇꯥꯔꯦꯀꯣ
ꯑ
ꯅꯣꯕꯥꯞꯁꯀꯤ ꯅꯣꯕꯥꯞꯁꯦ ꯑꯩꯈꯣꯏ ꯆꯥꯎꯔꯛꯄꯒꯤ ꯑꯩꯈꯣꯏ ꯃꯨꯟꯗ꯭ꯔꯤꯉꯥꯏꯒꯤꯁꯦ ꯈꯤꯇꯪ ꯕꯣ ꯕꯣꯞꯇ ꯂꯔꯛꯄ ꯀꯥꯎꯕ ꯅꯨꯡꯉꯥꯏꯕꯩ ꯇꯥꯏꯃꯤꯡꯗꯨꯗ ꯍꯦꯛꯊꯔꯒ ꯍꯦꯛꯇꯥ ꯂꯝꯄꯥ ꯐꯔ ꯄꯨꯊꯣꯒꯅꯅꯨꯡ ꯋꯥꯗ ꯕꯥꯀ ꯕꯥꯛ ꯀꯥꯎꯅꯗꯣꯏꯅꯦꯕ ꯀꯥꯎꯔꯒ ꯕꯣꯜ ꯄꯣꯠ ꯕꯣꯜꯒ ꯆꯟꯗꯣꯏꯅꯤꯀꯣ
ꯆꯃꯦ ꯑꯗꯨ ꯑꯁ ꯅꯥꯗꯤ ꯅꯥꯕꯅꯦ ꯈꯣꯡꯗꯣ ꯑꯗꯣ ꯍꯥꯟꯅ ꯍꯥꯟꯅ ꯈꯤꯇꯪ ꯄꯣꯛꯍꯟꯕ ꯑꯃ ꯆꯪꯕꯅꯤ ꯅꯨꯡꯗ ꯄꯞ ꯄꯞ ꯄꯞ ꯊꯥꯔꯒꯀꯣ ꯄꯣꯛꯍꯟꯕ ꯑꯃ ꯆꯪꯕꯅꯤ ꯑꯗꯨꯣ ꯄꯣꯛꯍꯟꯗ꯭ꯔꯒꯗꯤ
ꯐꯅ ꯄꯣꯐꯜꯂꯁꯨ ꯅꯣꯕꯥꯞꯅꯤꯗꯅꯀꯣ ꯅꯣꯕꯥꯞꯅ ꯑꯗꯨꯝ ꯅꯥꯕꯅꯦꯕ ꯑꯗꯩ ꯌꯨꯝꯗ ꯑꯃꯨꯛ ꯆꯪꯉꯛꯑꯒ ꯑꯗꯨꯒꯤ ꯄꯣꯠꯇꯣ ꯑꯃꯨꯛ ꯅꯥꯕꯗꯣ ꯑꯗꯨꯝ ꯈꯥꯡꯉꯤꯅꯦꯕ ꯕꯪ ꯕꯪꯕꯪ ꯂꯥꯎꯔ ꯈꯣꯡꯖꯦ ꯂꯥꯎꯔ ꯂꯩꯗꯣꯏꯅꯦ ꯑꯗꯣ ꯑꯁ ꯈꯪꯗꯦꯗ ꯑꯩꯈꯣꯏꯅ ꯏꯟꯈꯠꯂꯛꯄ
ꯎꯠꯄꯁꯨ ꯌꯥꯗꯕ ꯎꯠꯂꯨꯔꯗꯤ ꯑꯃꯨꯛ ꯆꯪ ꯑꯃꯨꯛ ꯆꯥꯗꯣꯏꯕ
ꯃꯥꯅꯦ ꯁꯨꯃꯥꯏ ꯇꯧꯔꯦ ꯈꯣꯠꯂꯦ ꯑꯗꯨꯃꯨꯛ ꯌꯥꯗꯕ ꯑꯍꯜ ꯂꯃꯟꯅ ꯑꯃꯨꯛ ꯄꯣꯠꯇꯣ ꯑꯃꯨꯛ ꯈꯪꯈꯤꯗꯣꯏꯕ ꯁꯨꯃꯥꯏ ꯀꯥꯎꯔꯛꯑꯦꯗꯣ ꯑꯗꯨꯅ ꯀꯥꯎꯕ ꯁꯥꯟꯅꯗꯣꯏꯅꯦ ꯑꯩꯈꯣꯏ ꯃꯌꯥꯝꯁꯦ ꯇꯣꯞ ꯇꯣꯞꯅ ꯋꯥꯞꯁꯦ ꯀꯥꯎꯅꯔ ꯈꯣꯠꯅꯔꯒ ꯌꯨꯝꯗꯁꯨ ꯑꯃꯨꯛ ꯇꯥꯛꯄꯗꯤ ꯑꯃꯨꯛ ꯌꯥꯗꯕ ꯁꯨꯃꯥꯏꯅ ꯅꯥꯔꯦ ꯈꯣꯠꯂꯦ ꯑꯗꯨꯁꯨ ꯑꯃꯨꯛ ꯑꯗꯣ ꯑꯩꯈꯣꯏꯅ ꯏꯟꯈꯠꯂꯛꯄ ꯄ ꯑꯗꯨꯒꯒ ꯍꯧꯖꯤꯛꯀꯥꯟꯒꯤ ꯑꯉꯥꯡꯈꯩꯅ ꯏꯪꯈꯠꯂꯛꯏꯁꯦ ꯌꯥꯝꯗꯤ ꯈꯦꯠꯅꯔꯦꯗ
ꯈꯦꯠꯅꯔꯦ ꯑꯩꯈꯣꯏꯗꯤ ꯁꯥꯟꯅꯕꯁꯦ ꯑꯌꯥꯝꯕꯅ ꯈꯨꯔꯨ ꯈꯔ ꯁꯣꯛꯅꯤ ꯑꯁ ꯇꯠꯄꯒꯤ ꯇꯠꯄ ꯉꯥꯛꯇꯅꯦ ꯑꯁꯣꯛꯄꯩ ꯑꯁꯣꯛꯄ ꯉꯥꯛꯇꯅꯤ ꯗꯥꯛꯇꯤ ꯗꯥꯛ ꯉꯥꯛꯇꯅꯦ ꯂꯩꯔꯤꯁꯦ ꯍꯧꯖꯤꯀꯥ ꯑꯉꯥꯡꯈꯩꯗꯤ ꯁꯣꯛꯇ꯭ꯔꯦ ꯈꯪꯗꯦ ꯍꯩꯔ ꯃꯣꯏꯅ ꯍꯩꯕꯩꯔ ꯈꯪꯗ꯭ꯔꯦ ꯆꯦꯜꯔꯁꯨ ꯇꯨꯁꯨꯨ ꯇꯨꯗꯦꯕ
ꯍꯩꯕꯩ ꯅꯠꯇꯦꯗ ꯍꯧꯖꯤꯛꯁꯤꯅ ꯅꯠꯇꯦ ꯑꯩꯈꯣꯏꯅ ꯏꯪꯈꯠꯂꯛꯄ ꯃꯇꯝꯗꯅ ꯁꯥꯟꯅꯕꯗꯅ ꯑꯩꯈꯣꯏꯅ ꯑꯩꯈꯣꯏꯒꯤ ꯂꯩꯔꯤꯕ ꯂꯝꯄꯥꯛ ꯂꯩꯔꯤꯕꯁꯤꯗ ꯄꯨꯜꯂꯞ ꯊꯣꯛꯑꯒ ꯑꯩꯈꯣꯏ ꯑꯍꯥꯡꯕꯗ ꯁꯥꯟꯅꯕ ꯍꯥꯏꯇꯥꯔꯦ ꯍꯧꯖꯤꯛꯀꯤꯁꯤꯅ ꯑꯃꯨꯛ ꯏꯃꯨꯡ ꯃꯅꯨꯡꯗ ꯂꯩꯔꯒ ꯁꯥꯟꯅꯕꯗꯨꯅ ꯏꯃꯨꯡ ꯃꯅꯨꯡꯗ ꯑꯩꯈꯣꯏꯒꯤ ꯂꯩꯔꯤꯕ ꯈꯨꯠꯕꯥꯥꯏꯗ ꯄꯥꯏꯔꯤꯕ ꯐꯣꯟꯗꯨꯅ ꯃꯦꯠꯂꯒ ꯁꯥꯟꯅꯕꯗꯨꯅ ꯀꯔꯤ ꯑꯗꯨꯗꯒꯤ ꯏꯃꯨꯡ ꯃꯅꯨꯡꯗ
ꯂꯝ ꯂꯝꯁꯨ ꯂꯩꯁꯤꯜꯂꯛꯇꯕ ꯍꯥꯏꯇꯥꯔꯦ ꯁꯨꯃꯥꯡꯗ ꯈꯔ ꯂꯩꯜꯂꯛꯇ꯭ꯔꯦ ꯑꯩꯈꯣꯏꯁꯨ ꯂꯩꯁꯤꯜꯂꯛꯇ꯭ꯔꯦ ꯁꯨꯃꯥꯡ ꯍꯥꯏꯁꯦ ꯀꯩꯁꯨ ꯁꯥꯏꯀꯜ ꯊꯧꯕ ꯁꯥꯟꯅꯔꯝꯃꯤꯅꯤ ꯁꯥꯏꯀꯜ ꯊꯧꯕ ꯇꯝꯃꯤꯅꯤ ꯁꯨꯃꯥꯡꯁꯤꯗ ꯒꯥꯔꯤ ꯊꯧꯕ ꯇꯝꯃꯛꯏꯅꯤ
ꯍꯝ
ꯍꯛꯇꯤ ꯂꯩꯇ꯭ꯔꯦꯕ ꯑꯗꯨꯝꯕ ꯃꯌꯥꯝꯗꯣ
ꯃꯥꯅꯤ ꯃꯥꯅꯤ ꯑꯗꯨꯗꯒꯤ ꯃꯄꯥꯟ ꯊꯣꯛꯀꯅꯨꯅ ꯊꯣꯛꯍꯟꯗꯕꯒꯤ ꯄꯣꯠ ꯑꯃꯁꯨ ꯂꯩꯕꯅꯤꯅ ꯑꯗꯨꯅ ꯑꯩꯈꯣꯏꯅ ꯑꯗꯨꯝ ꯑꯩꯈꯣꯏꯒꯤ ꯃꯇꯝꯗꯅ ꯑꯃꯨꯛ ꯌꯨꯝꯗ ꯂꯩꯍꯟꯗꯕꯤꯅꯦꯕ ꯌꯨꯝꯗ ꯂꯩꯔꯒꯁꯨ ꯑꯩꯈꯣꯏꯁꯦ ꯌꯥꯗꯦ ꯍꯥꯏꯔꯒꯁꯨ ꯑꯩꯈꯣꯏꯁꯦ ꯈꯨꯆꯦꯟꯗ ꯈꯣꯡꯅꯔꯒꯁꯨ ꯑꯗꯨꯗꯒꯤ ꯃꯤꯠ ꯇ ꯌꯦꯡꯅꯔꯒꯁꯨ ꯅꯥꯀꯟ ꯅꯥꯀꯟꯒꯤ ꯏꯃꯥꯟꯅꯕ ꯃꯌꯥꯝꯗꯨꯅ ꯂꯥꯎꯔꯛꯄ ꯃꯇꯝꯗ ꯄꯨꯂꯞ ꯊꯣꯛꯑꯒꯈꯣꯏꯛ ꯄꯨꯂꯞ ꯑꯗꯨꯝ ꯂꯝꯄꯥꯛꯇ ꯊꯣꯛꯑꯒ ꯂꯝꯄꯥꯛ ꯂꯝꯄꯥꯛ ꯑꯃꯝꯅ ꯑꯗꯨꯝ ꯂꯩꯗꯅꯀꯣ
ꯑ
ꯑꯗꯨꯒꯤ ꯂꯝꯄꯥꯛꯇꯨ ꯑꯗꯨꯝ ꯊꯣꯛꯣꯞ ꯑꯇꯣꯞꯄ ꯁꯥꯟꯅꯕꯤꯅꯦꯕ ꯑꯩꯈꯣꯏ ꯇꯧꯔꯤꯁꯦ
ꯍꯥꯏꯅ ꯀꯦꯀꯣ ꯂꯣꯄꯤ ꯁꯥꯟꯅꯕꯁꯤꯗ ꯂꯣꯠꯂꯒ ꯑꯗꯨꯝ ꯂꯣꯠ ꯂꯩꯈꯤꯗꯅꯅꯦ ꯑꯩꯁꯦ ꯅꯨꯡꯊꯤꯟꯗꯩ ꯂꯣꯠꯄꯅꯤ ꯅꯨꯡꯗꯥꯡꯃꯨꯛ ꯂꯣꯠꯄꯅꯦ ꯑꯩ ꯊꯤꯕꯁꯨ ꯐꯝ ꯀꯥꯎꯊꯣꯛꯈ꯭ꯔꯕ ꯑꯩ ꯂꯥꯛꯁꯦ ꯀꯥꯎꯈ꯭ꯔꯕ ꯑꯗꯨꯝ ꯐꯣꯡꯕ ꯉꯝꯗꯅ ꯑꯗꯨ ꯂꯣꯠ ꯂꯩꯈ꯭ꯔꯦ ꯀꯣꯟꯅꯗꯤ ꯁꯤꯖꯤꯟꯅꯔꯛꯑꯀꯥꯟꯗ ꯊꯣꯛꯂꯛꯏꯕ ꯆꯩꯕꯨꯗꯤ ꯈꯔ ꯆꯥꯔꯦ ꯂꯣꯠꯄ ꯍꯩꯃꯟꯕꯒꯤ
ꯀꯥꯏ ꯆ ꯀꯥꯏꯗ ꯂ ꯍꯅꯕꯨꯅꯥꯃ ꯇꯕꯨ
ꯆꯔꯨ ꯄꯩꯕꯗꯨꯗ ꯆꯔꯨꯗꯣ ꯃꯄꯨꯟ ꯑꯃꯅꯤ ꯂꯧꯊꯣꯛ ꯃꯅꯨꯡ ꯆꯪꯕꯅꯤ
ꯑ ꯑꯣꯏꯅ ꯁꯔꯨꯝ ꯃꯄꯨꯡꯗꯤ ꯀꯅꯥꯅ ꯆꯔꯨꯗꯨꯔꯗꯤ ꯅꯪ ꯂꯩꯔꯝꯅꯤ ꯍꯥꯏꯕꯗꯣ ꯍꯣꯏ ꯑꯍꯟ ꯑꯃꯗꯗꯤ ꯈꯪꯒꯦꯕ ꯌꯥꯏ ꯅꯣꯏ ꯂꯦꯡꯒꯥ ꯑꯍꯥꯟ ꯑꯥꯡ ꯃꯌꯥꯝ ꯃꯔꯛꯇ꯭ꯔꯗꯤ ꯀꯅꯥ ꯈꯪꯗꯤꯒꯦ ꯆꯔꯨꯗꯣ
ꯊꯥꯏꯔꯁꯨ ꯌꯥꯝ ꯁꯥꯔꯛꯦꯕ ꯆꯔꯨꯝꯁꯤ ꯇꯧꯒ ꯌꯨꯝ ꯁꯥꯔꯛꯑꯦꯕ ꯌꯥꯝ ꯃꯅꯨꯡꯗ ꯍꯥꯡꯍꯜꯂꯒ ꯌꯨꯝ ꯁꯥꯡꯕꯄ ꯌꯥꯝ ꯇꯧꯔꯦ
ꯆꯔꯨꯗꯨꯒ ꯇꯧꯔꯒ ꯑꯩꯈꯣꯏ ꯁꯥꯔꯒ ꯑꯩꯈꯣꯏꯒꯤ ꯑꯩꯈꯣꯏ ꯌꯨꯝ ꯁꯥꯕ ꯁꯥꯥꯟꯅꯔꯤꯅꯤ ꯀꯥꯏꯅꯀꯣ ꯃꯌꯥꯝ ꯁꯥꯔꯛꯇꯣꯔꯣꯀꯣ ꯊꯥꯏꯅ ꯉꯥꯡꯔꯤꯉꯩꯗ ꯑꯁ ꯑꯗꯨꯒꯤ ꯍ ꯍꯣꯏ ꯀꯤꯀꯨ ꯂꯣꯛꯄꯤꯗꯅ ꯍꯥꯏꯔꯔꯤꯗꯤ ꯑꯩꯈꯣꯏꯒꯤꯗ ꯑꯃꯨꯛ ꯑꯩꯈꯣꯏꯒꯤ ꯑꯉꯥꯡ ꯑꯃ ꯂꯩꯌꯦ ꯑꯉꯥꯡꯗꯣ ꯑꯩꯅꯁꯨ ꯃꯥꯁꯦ ꯆꯦꯟꯈꯔꯦ ꯑꯩꯅ ꯀ ꯑꯩꯅ ꯑꯩꯅ ꯃꯥꯡꯉꯤꯅꯤꯀꯣ ꯑꯩꯅ ꯃꯥꯡꯕꯅꯤ ꯑꯩꯅ ꯊꯤ ꯆꯠꯇꯣꯏꯅꯦꯕ ꯁꯨꯛꯐꯪ ꯐꯪꯗ꯭ꯔꯦꯕ ꯀꯣꯟꯅ ꯊꯤꯔꯒ ꯃꯥꯁꯦ ꯀꯥꯡꯉꯗꯒꯤ ꯆꯤꯡꯊꯣꯛꯑꯒ ꯃꯥꯁꯦ ꯑꯗꯨꯝ ꯂꯣꯠꯂꯒ ꯀꯔꯝ ꯃꯈꯥ ꯑꯗꯨꯝ ꯇꯨꯡꯈ꯭ꯔꯕꯖꯥꯠꯅꯤ ꯃꯥꯁꯦ ꯑꯩꯈꯣꯏꯁꯦ ꯅꯨꯄꯤ ꯑꯃꯅꯤ ꯃꯥꯁꯦ ꯑꯗꯨꯝ ꯀꯥ ꯃꯈ ꯃꯈꯥꯟꯗ ꯑꯗꯨꯝ ꯇꯨꯝꯈ꯭ꯔꯕ ꯂꯣꯠꯂꯒ ꯇꯨꯝꯕꯅꯤꯅ ꯀꯥꯆꯤꯟꯗꯨꯗ ꯆꯪꯁꯤꯜꯂ ꯇꯨꯡꯉ ꯀꯅꯥꯝ ꯎꯗ꯭ꯔꯦꯗꯅ ꯀꯣꯟꯅ ꯊꯤꯟꯅꯔꯀꯥꯟꯗ ꯂꯥꯁꯇꯗꯤ ꯀꯒ ꯃꯈꯥꯗ ꯇꯁ ꯂ ꯀꯥꯄꯤꯒꯔꯀꯥꯨ ꯈꯥ ꯂꯩꯦꯔꯦ ꯃꯦꯣ ꯀ ꯃꯈꯥꯏꯗ ꯆꯤꯡꯊꯣꯛꯅꯔꯒ ꯑꯃꯨꯛ ꯇꯧꯔꯒ ꯐꯃꯨꯡꯗ ꯊꯥꯡꯀꯠꯂ ꯇꯨꯝꯍꯜꯂꯤꯗꯅ ꯃꯥꯥꯏ
ꯀꯥꯡꯅ ꯀꯥꯡꯒꯗꯤ ꯆꯂꯝꯗꯖꯥꯠꯂꯣ
ꯍꯥꯥ
ꯀꯥꯒꯗꯤ ꯁꯤ ꯑꯃꯗ ꯆꯥꯂꯕ
ꯀꯥꯡꯗꯤ ꯆꯦ ꯑꯃꯅꯤ ꯑꯅꯤꯗꯛꯀꯗꯕꯩ ꯆꯦ ꯑꯣꯏꯗꯣꯏꯅꯣ ꯑꯗꯨ ꯇꯨꯝꯈ꯭ꯔꯕꯅꯤ ꯑꯉꯥꯡꯗꯤ ꯑꯉꯥꯡꯅꯤꯗꯅꯀꯣ ꯑꯗꯨ ꯀꯥꯟꯗꯤꯩꯤꯁꯦ ꯄꯩꯤꯁꯩꯦ ꯂꯣꯏ ꯄꯛꯅꯔꯤꯗꯅꯀꯣ
ꯇꯨꯝꯕ ꯌꯥꯝ ꯐꯩꯅꯤ ꯍꯧꯖꯤꯛꯇꯤ ꯇꯨꯝꯕ ꯌꯥꯔꯝꯃꯔꯣꯏ
ꯀꯥꯏꯗꯤ ꯍꯧꯖꯤꯛ ꯃꯇꯝꯗꯨꯗꯤ ꯀꯥꯏ ꯇꯨꯝꯃꯦ ꯊꯥꯏꯅꯉꯥꯏꯒꯤ ꯑꯩꯈꯣꯏ ꯇꯨꯝꯃꯛꯄꯗꯣ ꯑꯩꯈꯣꯏꯅ ꯍꯧꯖꯤꯛ ꯑꯉꯥꯡꯔꯤꯩꯗ ꯑꯩꯈꯣꯏꯅ ꯏꯟꯈꯠꯂꯛꯄꯗ
ꯇꯅꯤꯗ ꯃꯐꯝ ꯐꯃꯨꯡꯗ ꯇꯨꯝꯉꯝꯒꯅꯤ ꯀꯥꯡ ꯃꯈꯥ ꯇꯨꯝꯍꯜꯂ ꯇꯣꯡꯉꯒꯅꯤ ꯅꯪ
ꯃꯥꯅꯦ
ꯑꯅꯦ ꯐꯪ ꯇꯨꯃꯗꯤ ꯀꯥꯏ ꯌꯥꯗ ꯑꯣꯏꯅꯤ
ꯃꯥꯅꯤ ꯑꯗ ꯑꯩꯅ ꯍꯥꯏꯁꯤꯅ ꯊꯥꯏꯅ ꯅꯪꯅ ꯏꯟꯈꯠꯂꯛ ꯃꯇꯝꯗ ꯇꯨꯝꯕꯗꯣ ꯑꯩꯈꯣꯏꯅ ꯋꯥꯔꯨꯕꯩ ꯁꯥꯟꯅꯕꯒꯤ ꯑꯗꯨꯗꯒꯤ ꯑꯇꯣꯞꯄ ꯀꯣꯆꯦꯟ ꯆꯦꯜꯂꯨꯔꯒ ꯇꯨꯝꯕꯗꯨꯒ ꯍꯧꯖꯤꯛ ꯃꯇꯝꯗ ꯑꯩꯈꯣꯏꯅ ꯑꯗꯨꯝ ꯍꯧꯖꯤꯛ ꯃꯇꯝꯒꯤ ꯇꯨꯝꯕꯒ ꯊꯥꯏꯅꯉꯥꯏ ꯇꯨꯝꯕꯒ ꯈꯦꯠꯅꯗ꯭ꯔꯅꯤ ꯐꯃꯨꯡ ꯍꯦꯛ ꯇꯥꯕꯒ ꯇꯨꯝꯗ꯭ꯔ ꯍꯧꯖꯤꯛꯇꯤ ꯐꯃꯨꯡ ꯍꯦꯛ ꯇꯥꯕꯒ ꯇꯨꯝꯕ ꯌꯥꯗꯦ ꯍꯥꯏꯕ
ꯑ ꯦꯖꯕꯤ ꯌꯥ꯭ꯔꯦ ꯍꯥꯏꯗ ꯃꯇꯝꯒꯤ ꯐꯣꯟ ꯀꯝꯄ꯭ꯌꯨꯇꯔꯗꯣ ꯌꯦꯡꯕꯁꯤꯅ
ꯃꯥꯅꯦ ꯑꯗꯨ ꯑꯗꯨꯝ ꯃꯀꯣꯛꯇꯣ ꯑꯗꯨ ꯑꯗꯨꯝ ꯇꯧꯔꯒ ꯋꯥꯈꯟꯁꯦ ꯑꯗꯨꯝ ꯈꯟꯖꯜ ꯂꯩꯕꯅꯦꯕ ꯑꯗꯨ
ꯃꯉꯥꯟꯗꯣ ꯉꯥꯜ ꯂꯩꯕ ꯑꯗꯒꯤ ꯃꯩꯁꯨ ꯊꯥꯏꯅꯗꯤ ꯄꯥꯜꯂꯤ ꯅꯥꯏ ꯅꯥꯏꯌꯦ ꯃꯩ ꯃꯜꯂꯤ ꯃꯩ ꯄꯥꯂꯤꯁꯨ ꯅꯥꯏꯗꯦ ꯑꯗꯨꯝ ꯉꯅꯥꯅ ꯂꯩꯔꯦ
ꯎꯝ
ꯑꯗꯨꯅꯅꯤ ꯇꯧꯔꯤꯁꯦ ꯈꯦꯠꯅꯕ ꯂꯥꯛꯏꯁꯦ ꯆꯥꯎꯈꯠꯂꯛꯄ꯭ꯔꯥ ꯍꯣꯏ ꯆꯥꯎꯈꯠꯂꯛꯏ ꯆꯥꯎꯈꯠꯄ ꯆꯥꯎꯈꯠꯂꯛꯄꯁꯤꯗ ꯑꯃꯥꯡꯕ ꯃꯌꯥꯝ ꯂꯥꯛꯑꯦꯕ ꯑꯩꯈꯣꯏꯒꯤ
ꯃꯥꯅꯦ
ꯍꯛꯆꯥꯡ ꯁꯣꯛꯆꯤꯜꯂꯛꯄ ꯂꯩꯥꯏꯅꯥ ꯇꯤꯟꯅꯥ ꯍꯦꯜꯂꯛꯄ
ꯎꯝ
ꯑꯣ ꯃꯌꯥꯝ ꯃꯌꯥꯝ ꯃꯌꯥꯝ ꯂꯥꯛꯑꯦꯕ ꯑꯗꯨꯝꯕꯁꯦ